ꯇꯥꯔꯗ
ꯍꯣꯜꯁꯦꯜ ꯀꯩꯗꯧꯋ ꯌꯥꯅꯣ
ꯍꯣꯜꯁꯦꯜ ꯂꯐꯝꯗꯨꯗꯅꯦ
ꯑꯥ
ꯃꯣꯏꯅ ꯑꯃꯨꯛ ꯍꯣꯜꯁꯦꯜꯅꯦ ꯊꯥꯔꯤꯗꯣ ꯃꯣꯏꯁꯨ ꯈꯨꯗꯣꯡꯆꯥꯥꯕꯗꯣ ꯂꯧꯔꯅꯤꯗꯅ
ꯑꯥ
ꯑꯗ ꯎꯝ ꯑꯗꯨꯝ ꯍꯧꯖꯤꯛꯇꯤ ꯑꯌꯥꯝꯕꯅ ꯀꯦꯛ ꯁꯥꯕꯒꯤ ꯑꯣꯏꯒꯦꯔꯥ ꯑꯗꯨꯝ ꯃꯤꯁꯤꯡꯁꯦ ꯌꯥꯝꯅ ꯂꯣꯏꯅ ꯁꯥꯟꯅꯕꯁꯦ ꯇꯝꯅꯕꯩ ꯃꯑꯣꯡ ꯑꯃ ꯂꯥꯛꯇ꯭ꯔꯥ
ꯎꯝ
ꯑꯗꯩꯗꯤ ꯀꯦꯛ ꯁꯥꯕꯨ ꯑꯣꯏꯒꯦꯔꯥ ꯒꯤꯐ ꯍꯦꯝꯕꯔ ꯁꯦꯝꯕꯒꯤꯕꯨ ꯑꯣꯏꯒꯦꯔꯥ ꯄꯣꯠꯇꯣ ꯂꯐꯝꯗꯣ ꯈꯪꯗꯕꯒꯤ ꯑꯩꯈꯣꯏꯅ ꯑꯗꯨꯝ ꯇꯥꯡ ꯇꯥꯡꯅ ꯂꯧꯁꯟꯕ ꯃꯐꯝꯁꯨ ꯑꯗꯨꯝ ꯌꯥꯎꯔꯤꯅꯦꯕ ꯎꯝ
ꯌꯥ ꯍꯧ ꯏꯟꯖ ꯃꯌꯥꯝ
ꯍꯣꯜꯁꯦꯜ ꯂꯧꯕꯅꯦꯅ ꯐꯖꯅꯛꯀꯦ ꯍꯥꯏꯗꯅ ꯄꯣꯠ ꯆꯩꯩꯈꯩꯗꯣ ꯊꯝꯃꯀꯥꯟꯗ ꯑꯩꯈꯣꯏꯒꯤ ꯍꯣꯜꯁꯦꯜ ꯂꯐꯝꯗꯨꯗ ꯑꯗꯨꯝ ꯀꯩ ꯍꯥꯏꯇꯥꯔꯦ ꯑꯗꯨꯝ ꯃꯤꯅ ꯂꯥꯛꯑꯀꯥꯟꯗ ꯍꯧꯖꯤꯛꯀꯤ ꯇꯤ ꯁꯥꯔꯠꯀꯤ ꯄ꯭ꯔꯤꯟ ꯤꯡ ꯇꯧꯕꯗꯣ ꯑꯗꯨꯒꯨꯝꯕ ꯑꯗꯨ ꯊꯝꯕ ꯍꯥꯏꯗꯤ ꯑꯗꯨꯝ ꯊꯃ ꯇꯧꯕ ꯌꯥꯕ ꯉꯇꯅꯦꯕ ꯍꯥꯏꯗꯤ
ꯌꯥꯏꯌꯦ ꯑꯗ ꯖꯒꯥꯗꯣ ꯕꯖꯥꯔꯒꯨꯝꯕꯗꯅꯦ ꯍꯥꯏꯕꯣꯏꯗꯤ ꯑꯃ ꯐꯕ ꯑꯗꯩꯗꯤ ꯀꯝꯄ꯭ꯌꯨꯇꯔꯒꯤ ꯗꯨꯀꯥꯟ ꯑꯣꯏꯅ ꯂꯩꯈ꯭ꯔꯀꯥꯟꯗ ꯑꯗꯨꯗꯨ ꯃ ꯍꯥꯞꯆꯤꯟꯕꯗꯨꯅ ꯃꯈꯜ ꯑꯃꯅꯤꯅꯤꯗꯅ
ꯎꯝ
ꯐꯠꯇꯕꯤꯗ ꯑꯗꯨ ꯈꯛꯇꯒꯤꯅꯦꯅ ꯐꯝꯃ ꯂꯩꯕꯗꯨꯗꯤ ꯀꯩꯝꯇꯨ ꯀꯥꯟꯅꯗꯦꯕ
ꯑꯩꯈꯣꯏꯔꯣꯝꯒꯤꯗꯣ ꯌꯨꯝ ꯕꯖꯥꯔ ꯁꯥꯔꯛꯄ ꯄꯒꯤ ꯀꯣ ꯈꯤꯇꯪ ꯍꯥꯏꯗꯤ ꯑꯅꯧ ꯑꯅꯧꯕ ꯃꯐꯝꯁꯨ ꯃꯌꯥꯝ ꯁꯥꯒꯠꯅꯔꯦꯗꯅ
ꯎꯝ
ꯑꯗꯨꯒꯨꯝꯕ ꯑꯅꯧꯕ ꯑꯃ ꯍꯥꯞꯄ ꯀꯥꯟꯗ ꯈꯤꯇꯪꯗꯤ ꯆꯥꯟꯅꯒꯗ ꯭ꯔꯅ ꯈꯟꯕ ꯍꯥꯏꯇꯥꯔꯦ
ꯑꯗꯨꯅꯦ ꯑꯩꯅ ꯌꯦꯡꯒꯦꯠꯇꯣꯏꯗꯣ ꯍꯧꯖꯤꯛ ꯗꯨꯀꯥꯟ ꯍꯥꯡꯒꯦ ꯇꯣꯏꯗꯣ ꯑꯁꯤꯒꯤꯒꯤ ꯄꯟꯆꯥꯌꯦꯠ ꯘꯔ ꯂꯩꯕꯗꯣ ꯑꯗꯨꯒꯤꯗꯣ ꯀꯣꯏꯗꯥꯥꯟ ꯇꯧꯅꯦꯅ ꯍꯥꯏꯕꯅꯦꯕ
ꯎꯝ ꯎꯝ
ꯑꯗꯨꯗꯨꯒ ꯀꯩꯅꯣꯒꯤꯗꯅ ꯀꯩꯅꯣꯗꯨ ꯁ꯭ꯀꯨꯜꯒꯤ ꯅꯥꯀꯟ ꯂꯝꯄꯥꯛ ꯂꯩꯕꯗꯣ ꯑꯩ ꯅꯃꯥꯟꯅꯕꯤ ꯀꯩꯅꯣ ꯑꯩ ꯃꯃꯥꯡꯒꯤꯗꯣ ꯑꯗꯨꯗꯅ ꯉꯁꯥꯏ ꯖꯒꯥꯗꯨꯗꯅ ꯕꯤ ꯗꯤ ꯑꯣ ꯑꯣꯐꯤꯁ ꯄꯨꯊꯔꯛꯄꯅ ꯍꯥꯏꯕꯅꯦꯕ
ꯎꯝ
ꯅꯣꯏꯗꯤ ꯖꯒꯥꯗꯨ ꯌꯥꯔꯤꯑꯦꯗꯅ
ꯍꯣꯏ
ꯑꯩꯅ ꯍꯥꯡꯒꯦ ꯈꯜꯂꯤꯗꯨꯒ ꯆꯞ ꯆꯥꯔꯛꯑꯅꯦꯕ ꯑꯃꯨꯛ
ꯑꯗꯥꯏꯗ ꯈꯔ ꯍꯥꯡꯕꯅ ꯐꯔꯕꯅꯦ ꯂꯝꯕꯤ ꯆꯣꯡꯊꯣꯛ ꯆꯣꯡꯁꯤꯟꯁ ꯈꯔꯁꯨ
ꯄꯨꯂꯤꯁ ꯏꯁꯇꯦꯁꯟꯁꯨ ꯑꯃ ꯄꯨꯊꯔꯛꯅꯕꯅ ꯍꯥꯏꯕꯅꯦꯕ
ꯎꯝ
ꯑꯗꯨꯗꯨꯒꯤ ꯗꯨꯗ ꯑꯗꯨꯝꯕ ꯂꯩꯍꯧꯔꯗꯤ
ꯐꯔꯦꯅ ꯈꯜꯂꯦ ꯑꯗꯨꯃꯥꯏꯅ ꯂꯩꯔꯀꯥꯟꯗ ꯑꯩꯅ ꯑꯗꯨꯒꯤ ꯐꯨꯔꯤꯠꯀꯤ ꯄ꯭ꯔꯤꯟ ꯀꯩꯀꯩꯗꯨꯗꯤ ꯑꯗꯨꯝ ꯇꯣꯉꯥꯟ ꯍꯥꯞꯆꯤꯟꯕ ꯌꯥꯏꯗꯅ ꯑꯅ ꯈꯟꯕꯅꯦ
ꯌꯥꯝ ꯂꯥꯏꯅ ꯌꯥꯝ ꯂꯥꯏꯅ ꯍꯥꯏꯗꯤ ꯃꯤꯈꯩꯗꯣ ꯄꯩꯁꯥꯗꯣ ꯐꯖꯅ ꯀꯩꯅꯣ ꯇꯧꯍꯜꯂꯑꯦꯕ ꯎ ꯂꯥꯏꯅ ꯑꯗꯨꯝ ꯄꯩꯁꯥ ꯍꯥꯏꯗꯤ ꯃꯤꯅ ꯀꯩꯅꯣ ꯇꯧꯕ ꯌꯥꯗꯦ ꯈꯣꯠꯇꯦ ꯁꯔꯀꯥꯔꯒꯤ ꯊꯕꯛ ꯑꯗꯨ ꯑꯗꯥ ꯇꯧ ꯂꯩꯔꯤꯁꯦ ꯄꯩꯁꯥꯗꯣ ꯑꯗꯨꯝ ꯐꯝ ꯐꯝꯅ ꯃꯁꯥꯅ ꯈꯤꯇꯪ ꯋꯥꯛ ꯇꯧꯔꯀꯥꯟꯗ ꯑꯗꯨꯝ ꯌꯥꯝ ꯂꯥꯏꯅ ꯍꯥꯏꯗꯤ ꯑꯗꯨꯝ ꯃꯌꯥꯝꯅ ꯍꯧꯖꯤꯛ ꯍꯧꯖꯤꯛꯀꯤ ꯇ꯭ꯔꯦꯟꯗꯤꯡꯒꯤ ꯑꯣꯏꯕ ꯄꯣꯠꯁꯦ ꯑꯗꯨꯝ ꯇꯧ ꯇꯥꯔꯒꯗꯤ ꯑꯗꯨꯝ꯫ ꯇꯥꯟꯕ ꯌꯥꯕꯗꯣ ꯄꯩꯁꯥꯗꯣ ꯂꯥꯏ꯫
ꯑꯗꯨꯅꯦ ꯑꯩꯅ ꯑꯗꯣꯝꯗ ꯑꯃꯨꯛ ꯊꯕꯛ ꯊꯤꯔꯛꯀꯗꯧꯁꯦ ꯁꯣꯝꯗ ꯑꯌꯨꯛꯇ꯫ ꯀꯣꯆꯤꯡ ꯑꯃ ꯆꯠꯄꯅꯤꯅꯅꯦ ꯑꯗꯣꯝꯗꯗꯤ ꯑꯃꯨꯛ꯫ ꯑꯍꯤꯡ ꯂꯦꯛꯇꯗꯤ ꯑꯃꯨꯛ ꯌꯥꯔꯨꯣꯏꯕ꯫
ꯎꯝ꯫
ꯗꯨꯟ ꯁꯣꯝꯗ꯫ ꯑꯗꯨꯗꯨꯒꯤ ꯑꯩꯈꯣꯏ ꯃꯥꯅ ꯁꯤꯁꯤꯐꯥꯎꯗꯤ ꯈꯥꯡꯉꯣꯅ꯫ ꯂꯩꯗꯅꯦ꯫ ꯑꯗꯣꯝ ꯅꯥꯀꯟꯗꯅ ꯄꯣꯠ ꯇꯥꯡꯉꯦꯅ ꯍꯥꯏꯗꯣ꯫ ꯑꯣꯐꯔ ꯀꯩꯀꯩ ꯄꯤꯔꯛꯄꯗ ꯃꯣꯏꯅ ꯄꯤꯕꯗ꯫
ꯆꯥꯝꯃꯉꯥꯒꯤ ꯑꯅꯤ ꯑꯗꯩꯗꯤ ꯆꯥꯇ꯭ꯔꯨꯛꯀꯤ ꯑꯅꯤ ꯆꯥꯇ꯭ꯔꯨꯛꯀꯤ ꯑꯍꯨꯝ ꯑꯗꯨꯗ ꯊꯥꯗꯣꯔꯛꯇ꯭ꯔꯣ ꯄꯣꯠꯇꯣ꯫ ꯁꯣꯝꯅꯥꯊ꯫ ꯅꯥꯀꯟ ꯌꯧꯔꯛꯄꯗꯗꯤ ꯉꯍꯥꯟ ꯈꯪꯒ꯭ꯔꯥꯎ ꯑꯝꯗꯒꯤꯩ ꯆꯠꯂꯨꯏꯌꯦ꯫
ꯎꯝ꯫
ꯑꯅꯣꯏꯕꯒꯤ꯫
ꯎꯝ꯫
ꯑꯗꯨꯗꯨꯒ꯫ ꯃꯥꯅꯗꯤ ꯀꯩꯅꯣꯗ ꯃꯣꯏꯒꯤ ꯄꯦꯖꯇꯨꯗ ꯊꯦꯡꯅꯕꯗ꯫ ꯆꯥꯝꯃꯉꯥꯒꯤ ꯑꯅꯤꯅꯦꯅ ꯆꯠꯂꯦꯗꯅ꯫
ꯎꯝ꯫
ꯑꯗꯨꯗꯨꯒ ꯑꯃꯗ ꯆꯍꯨꯝꯅꯦꯅ ꯆꯠꯂꯤ ꯐꯤꯖꯣꯜꯗ꯫
ꯎꯝ꯫
ꯑꯗꯨꯒ ꯑꯥ ꯌꯧꯔꯀꯥꯟꯗꯅ꯫ ꯄꯦꯛ ꯇꯧꯔꯣ ꯈꯣꯠꯂꯣ ꯁꯤ ꯂꯩꯔꯦꯅ ꯄꯣꯠꯇꯣ ꯄꯨꯊꯣꯛꯑ ꯄꯤꯔꯦ꯫
ꯎꯝ꯫
ꯄꯦꯛ ꯇꯧꯔ ꯂꯣꯏꯔꯦ ꯄꯤꯔꯛꯑꯒꯥꯟ ꯀꯌꯥꯅꯣ ꯍꯪꯀꯥꯟ ꯆꯥꯝꯃꯔꯤ ꯌꯥꯡꯈꯩꯅꯤ꯫
ꯍꯝ꯫
ꯃꯇꯝ ꯂꯣꯏꯈꯤꯕꯔꯣꯏꯔ ꯀꯩꯅꯣ ꯈꯪꯗꯦ ꯑꯣꯐꯔ꯫ ꯗꯩꯩ ꯀꯪꯂꯩꯗ ꯑꯁ꯫ ꯕꯥꯏ ꯋꯥꯟ ꯀꯩ ꯋꯥꯟ ꯍꯥꯏꯕ ꯅꯠꯇꯦ ꯀꯩꯅꯣꯗ ꯆꯥꯝꯃꯉꯥꯒꯤ ꯑꯅꯤ ꯑꯅ ꯊꯥꯕꯅꯦꯕ ꯃꯣꯏꯅ꯫ ꯑꯗꯨꯗꯨꯒ ꯀꯪꯂꯩꯩꯗ ꯑꯃꯨꯛ꯫ ꯀꯩꯅꯣ ꯍꯥꯏꯕ ꯄꯣꯠꯇꯣ ꯑ꯫ ꯆꯥꯝꯃꯉꯥ ꯌꯥꯡꯈꯩ ꯑꯗꯨꯃꯥꯏꯅ ꯍꯥꯏꯕ ꯄꯣꯠꯇꯣ ꯐꯤꯖꯣꯜꯗ ꯑꯃꯨꯛ꯫ ꯑꯣꯐꯔꯅꯤ ꯑꯗꯨꯅꯤꯗꯥꯅꯦ ꯇꯧꯔꯛꯀꯥꯟꯗ ꯀꯩꯅꯣ ꯌꯣꯜ ꯂꯩꯔꯝꯃꯦ꯫ ꯆꯥꯠꯇ꯭ꯔꯨꯀ ꯌꯥꯡꯈ꯫ ꯖꯥ ꯖꯥꯠꯅꯤ ꯃꯣꯏ ꯁꯨꯃꯥꯏ ꯇꯧꯅꯔꯛꯏꯁꯤꯅ꯫ ꯏꯁꯇꯣꯔꯗꯨ ꯃꯌꯥꯝ ꯂꯩꯅꯔꯑꯃꯤꯅꯅꯦ ꯑꯃꯒ ꯑꯃꯒ ꯑꯍꯣꯡ ꯑꯆꯥꯎ ꯇꯥꯅꯕꯗ꯫
ꯍꯣꯏ ꯂꯨꯄꯥ ꯌꯥꯡꯈꯩ ꯆꯥꯝꯃꯗ ꯑꯗꯨꯝ ꯈꯦꯠꯅꯍꯟꯕꯗ꯫
ꯎꯝ꯫
ꯈꯣꯡꯎꯞ ꯇꯥꯉꯥꯏꯔꯦ꯫ ꯑꯃꯗꯅ ꯑꯃꯒ ꯆꯅꯤꯄꯥꯟ ꯊꯥꯕꯗ ꯑꯃꯗꯅ ꯑꯅꯤ ꯊꯥꯔꯝꯅꯤ ꯑꯃꯗꯅ꯫ ꯗꯅ꯫ ꯑꯅꯤ ꯆꯥꯝꯃꯉꯥꯒꯤ ꯑꯅꯤ ꯇꯧꯊꯣꯔꯛꯀꯅꯤ꯫ ꯆꯞꯇꯤ ꯃꯥꯅꯗꯕ ꯑꯗꯨꯝ꯫
ꯎꯝ꯫
ꯑꯗ ꯃꯣꯏ ꯑꯍꯨꯝ ꯃꯔꯤꯗꯣ ꯑꯗꯨꯝ ꯌꯦꯡꯉꯀꯥꯟꯗ ꯂꯩꯗꯗꯤ ꯌꯥꯗ꯭ꯔꯦꯕ꯫ ꯆꯞ ꯃꯥꯟꯅꯔ ꯅꯦꯟ ꯆꯪꯉꯨꯕꯗꯣ꯫
ꯎꯝ ꯑꯣꯟꯂꯥꯏꯟꯗꯁꯨ ꯂꯣꯏ ꯑꯞꯗꯦꯠ ꯇꯧꯗꯥꯏꯅꯦ ꯍꯧꯖꯤꯛꯀꯥꯟꯗꯤ
ꯇꯧꯋꯦ ꯑꯗꯨꯝ ꯑꯞꯗꯦꯠ ꯇꯧꯋꯦꯅ ꯆꯠꯂꯨꯔꯀꯥꯟꯗꯅꯦ ꯅꯍꯥꯟ ꯁꯣꯏꯔꯤꯁꯦ
ꯑꯗꯨꯗꯤ ꯄꯣꯠꯇꯨꯗꯤ ꯂꯧꯔꯛꯄ꯭ꯔꯥ
ꯂꯧꯔꯛꯑꯦ ꯄꯦꯛ ꯇꯧꯔꯨꯔꯕꯅꯤꯅ ꯀꯔꯤ ꯍꯥꯏꯅꯤ
ꯎꯝ ꯑꯣꯐꯔꯅꯤ ꯀꯥꯏꯅꯒ ꯂꯥꯛꯄ ꯌꯥꯕꯖꯥ ꯅꯠꯇꯦꯅꯦ ꯅꯣꯏꯁꯤꯗꯤ ꯍꯥꯏꯔꯝꯃꯨ ꯌꯥꯗ꯭ꯔꯣ
ꯑꯗꯨꯅꯦ ꯑꯗꯨꯗꯨꯒ ꯑꯩꯒꯤꯗꯨꯗꯅ ꯑꯃꯨꯛ ꯑꯦ ꯆꯞ ꯃꯥꯟꯅꯔꯝꯅꯦꯅ ꯀꯪꯂꯩꯗꯤ ꯑꯗꯨꯝ ꯂꯧꯔꯦꯗꯅ ꯀꯪꯂꯩꯩꯗ ꯆꯥꯇ꯭ꯔꯨꯛ ꯑꯗꯨꯃꯥꯏꯅ ꯂꯩꯔꯝꯃꯦ ꯑꯗꯨꯗꯨꯒ ꯐꯤꯖꯣꯜꯗꯅ ꯆꯥꯇ꯭ꯔꯦꯠ ꯑꯗꯨꯃꯥꯏ ꯂꯩꯔꯝꯃꯤ ꯍꯥꯞꯄꯦꯟ ꯑꯃ ꯂꯧꯔꯨꯕꯅꯦꯕ
ꯑꯥ
ꯑꯩꯁꯦ ꯑꯃꯗ ꯃꯨꯛ ꯃꯌꯥꯝ ꯍꯣꯡꯊꯔꯝꯃꯣꯏꯗ꯭ꯔꯥ ꯑꯗꯨ ꯑꯃꯔꯣꯝꯗꯗꯤ ꯃꯣꯏꯒꯤ ꯑꯗꯨꯒꯤ ꯏꯁꯇꯣꯔꯗꯣ ꯑꯃꯨꯛ ꯐꯩꯌꯦꯕ ꯅꯠꯇꯕꯤꯗ ꯕꯖꯥꯔ ꯃꯅꯨꯡꯗꯒꯗꯤ ꯌꯥꯗ꯭ꯔꯦ
ꯑꯧ ꯕꯖꯥꯔ ꯃꯅꯨꯡ ꯈꯨꯇꯥꯡ ꯑꯃ ꯇꯥꯡꯉꯦ
ꯀꯩꯊꯦꯜꯒꯤꯗꯨꯗꯤ ꯑꯃ ꯃꯌꯥꯒ ꯂꯣꯏ ꯍꯥꯏꯔꯛꯀꯅꯤ ꯃꯣꯏꯗꯤ
ꯏꯁꯇꯣꯔ ꯃꯅꯨꯡꯗ ꯑ ꯑꯗꯨꯅꯦ ꯑꯗꯥꯅꯦꯅ ꯑꯗꯨꯝ ꯑꯣꯟꯂꯥꯏꯟꯗꯁꯨ ꯑꯩꯈꯣꯏꯅ ꯊꯥꯒꯠꯂꯛꯄ ꯎꯔꯤꯅꯤꯗꯅ ꯑꯗꯣ ꯕ ꯕꯖꯥꯔꯗ ꯆꯪꯉꯀꯥꯟꯗ ꯂꯩꯀꯥꯟꯗꯗꯤ ꯄꯨꯔꯥ ꯃꯃꯜꯗꯣ ꯐꯖꯅ ꯍꯥꯏꯒꯠꯄ
ꯑꯗꯨꯅꯦ ꯃꯣꯏ ꯁꯦꯂꯔꯤ ꯍꯥꯏꯔ ꯀꯩꯁꯨ ꯆꯥꯎꯕꯁꯨ ꯅꯠꯇꯦ ꯌꯦꯡꯉꯨꯅꯦ ꯃꯣꯏꯅ ꯇꯧꯔꯤꯗꯨꯕꯨ ꯃꯣꯏꯗ ꯗꯨꯀꯥꯟ ꯐꯝꯍꯜꯂꯤ ꯀꯥꯡꯕꯨꯗꯣ
ꯎꯝ
ꯀꯥꯛꯆꯤꯡꯒꯤ ꯗꯥ ꯂꯥꯄꯦꯁ ꯃꯃꯥꯟꯅꯕ ꯑꯗꯩꯗꯤ ꯑꯩꯈꯣꯏ ꯀꯩꯅꯣ ꯌꯥꯎꯔꯤꯕ ꯑꯗꯨ ꯃꯣꯏꯗ ꯍꯪꯀꯥꯟꯗ ꯑꯦ ꯇꯔꯨꯛ ꯁꯨꯃꯥꯏꯅ ꯁꯥꯏ ꯑꯩꯁꯦ ꯑꯅꯧꯕ ꯆꯪꯉꯛꯄꯅ ꯃꯉꯥ ꯆꯧꯉꯥ ꯑꯗꯨꯃꯥꯏꯅ ꯁꯥꯏ ꯈꯣꯠꯂꯦꯅ ꯍꯥꯏꯌꯦꯕ ꯑꯗꯨꯗꯨꯒ ꯃꯤꯒꯤ ꯏꯁꯇꯣꯔꯒꯤꯗꯨꯁꯨ ꯑꯗꯨꯃꯥꯏꯅ ꯂꯣꯏ ꯁꯥꯔꯝꯗꯣꯏꯅꯤꯗꯅ ꯑꯗꯨ ꯏꯁꯇꯣꯔ ꯑꯃꯗ ꯂꯩꯔꯤ ꯃꯤꯁꯤꯗꯤ ꯃꯌꯥꯝꯅꯦꯕ ꯃꯤ ꯑꯃꯈꯛ ꯑꯅꯤꯈꯛ ꯐꯝꯕ ꯅꯠꯇꯦꯕ ꯗꯨꯀꯥꯟꯗꯨꯒꯤꯗꯤ ꯃꯣꯏ ꯑꯃ ꯅꯠꯇ꯭ꯔꯒ ꯑꯅꯤ ꯑꯗꯨ ꯐꯝꯕꯗ ꯑꯗꯨꯃꯥꯏ ꯅꯈꯣꯏꯁꯨ ꯁꯥꯔꯤꯅꯦ ꯏꯁꯇꯣꯔꯒꯤꯗꯤ
ꯍꯣꯡꯅꯁꯨ ꯄꯤꯕ ꯃꯌꯥꯝꯁꯨ ꯁꯥꯕ ꯃꯌꯥꯝ ꯇꯣꯡꯉꯦ ꯍꯥꯏꯕꯅꯤꯗ ꯃꯣꯏꯗ
ꯍꯣꯏ
ꯈꯪꯗꯦ ꯀꯃꯥꯏꯅ ꯇꯧꯕꯅꯣ ꯃꯣꯏ ꯑꯁꯥꯏꯁꯤꯅ ꯉꯥꯏꯈꯣ ꯀꯩꯅꯣ ꯂꯩꯇꯦꯗꯥꯏꯅꯦ ꯀꯩꯅꯣꯝ ꯍꯪꯒꯦ
ꯍꯪꯉꯛꯀꯅꯣ ꯑꯗꯨꯗꯣ
ꯏꯁ ꯀꯩꯒꯤ
ꯁꯤꯗ ꯄꯔꯁꯅꯦꯜ ꯑꯣꯏ ꯋꯥꯔꯤ ꯁꯥꯖꯜꯂꯛꯀꯅꯣꯕ
ꯃꯃꯤꯡ ꯄꯜꯂꯣꯏ ꯀꯩꯅꯣꯝꯃꯈꯛ ꯍꯪꯒꯦ ꯍꯥꯏꯕꯅꯤ ꯅꯪ ꯋꯥꯔꯤ ꯁꯥꯟꯅꯔꯨꯔꯕ ꯑꯃꯨꯛ ꯑꯃꯨꯛ
ꯁꯥꯟꯅꯗꯦꯗ ꯑꯗꯨꯝ ꯃꯣꯏ ꯋꯥꯔꯤ ꯐꯣꯟ ꯇꯧꯔꯛꯄꯗ ꯈꯔ ꯈꯔ ꯑꯗꯨꯝ ꯀꯩꯅꯣ ꯇꯧꯕꯩ ꯋꯥꯅꯤ ꯀꯥꯔꯗ ꯉꯥꯡꯅꯕꯩ ꯋꯥꯜ
ꯎꯝ ꯉꯍꯥꯛ ꯅꯪ ꯂꯥꯛꯑꯦꯅ ꯈꯪꯉꯤꯗꯣ ꯍꯥꯏꯔꯛꯑꯝꯕꯅꯦꯕ ꯑꯗꯤ ꯅꯪ ꯆꯠꯂꯕ꯭ꯔꯥꯅ ꯍꯪꯉꯛꯦ ꯑꯗꯨꯁꯨ ꯑꯃꯨꯛ ꯆꯠꯈ꯭ꯔꯦꯅ ꯍꯥꯏꯔꯝꯕꯅꯤ ꯑꯗꯨꯗꯨꯅꯦ ꯑꯩꯅ ꯀꯔꯤ ꯁꯥꯟꯅꯕ꯭ꯔꯅ ꯍꯪꯉꯁꯤꯦ
ꯁꯥꯟꯅꯗ꯭ꯔꯦ ꯁꯥꯟꯅꯗꯦ ꯑꯗꯨꯝ ꯂꯩꯃꯤꯅꯤ ꯏ ꯇꯥ ꯇꯥꯅꯕꯥꯏ
ꯅꯣꯏꯗꯗꯤ ꯈꯪꯍꯜꯂꯨꯅꯣ ꯑꯩꯌꯦ ꯋꯥꯔꯤ ꯁꯥꯟꯅꯩꯌꯦꯅ ꯅꯪ ꯅꯪ ꯇꯝꯊꯣꯛꯈꯤꯅꯦ
ꯑꯗꯨ ꯊꯕꯛꯇꯣ ꯑꯗꯨ ꯊꯕꯛꯇꯣ ꯇꯧꯒꯅꯨꯀꯣ
ꯀꯩꯗꯧꯔꯦꯅ ꯈꯣꯟꯗꯨꯅ ꯂꯣꯛ ꯊꯨꯡꯕ꯭ꯔꯥ
ꯊꯨꯡꯕ ꯅꯠꯇꯦꯗ ꯈꯅꯥꯥꯎꯗ ꯁꯨꯝ ꯦꯔ ꯒꯦꯔ ꯂꯥꯎꯔꯛꯄꯅꯤ
ꯑꯗꯨꯗꯤ ꯁꯥꯔꯝꯒꯅꯤꯅꯦ ꯑꯃꯨꯛ ꯍꯦꯟꯅ
ꯁꯥꯏ ꯑꯗꯨ ꯁꯤꯗꯅ ꯑꯃꯨꯛ ꯑꯗꯨꯝ ꯊꯣꯛꯈꯤꯕꯒ ꯒꯥꯔꯤ ꯇꯣꯡꯕꯅꯤꯅ ꯑꯃꯨꯛ ꯐꯩꯌꯦꯕ ꯑꯩꯈꯣꯏꯒꯤꯔꯣꯝꯗ ꯏꯪꯉꯦ ꯍꯥꯏꯕꯕꯥꯅꯤ ꯒꯥꯔꯤ ꯊꯣꯡꯕ ꯑꯗꯣ ꯅꯨꯡꯉꯥꯏꯇꯕꯅꯤꯅ ꯑꯗꯨꯝ
ꯌꯦ ꯅꯨꯡꯁꯤꯠ ꯁꯤꯠꯄ ꯁ꯭ꯋꯥꯏꯗꯅ ꯏꯪꯗꯕ ꯆꯥꯗ ꯅꯨꯡꯁꯤꯠ ꯆꯠꯄ ꯏꯪꯗꯕ
ꯅꯨꯡꯁꯤꯠꯀꯤ ꯋꯥꯗꯤ ꯆꯦꯜꯂꯤ ꯏꯕꯨꯡꯉꯣ ꯀꯩꯅꯣ ꯇꯧꯗꯦ ꯍꯥꯏꯕ ꯋꯥꯅꯤ ꯑꯩꯅ ꯍꯥꯏꯕꯗꯤ ꯁꯥꯗꯣ ꯑꯗꯨꯝ ꯁꯤꯗꯅ ꯇꯛꯂꯥꯎꯊꯣꯛꯄ ꯒꯥꯔꯤ ꯇꯣꯡꯉ ꯑꯗꯨꯝ ꯆꯠꯈ꯭ꯔꯅꯤ ꯒꯥꯔꯤꯅ ꯉꯥꯛꯇꯅꯦ ꯏ ꯁꯣ ꯑꯃ ꯀꯩ ꯑꯃꯗ
ꯑ ꯀꯝꯄ꯭ꯂꯂꯤꯀꯦꯁꯟ ꯃꯥꯡꯗꯦꯕ ꯀꯥꯏꯣ
ꯑꯁ ꯀꯥꯏꯗꯅꯣ ꯌꯨꯝꯗꯅ ꯑꯃꯨꯛ ꯀꯩꯅꯣ ꯇꯧꯔꯤꯤꯗꯅ ꯒꯥꯔꯤ ꯇꯣꯡꯕ ꯈꯣꯠꯄꯗꯣ ꯈꯤꯇꯪ ꯅꯨꯡꯉꯥꯏꯇꯦꯗꯅ ꯍꯦꯛ ꯊꯣꯛꯄꯒꯗꯤ ꯒꯥꯔꯤꯗꯣ ꯑꯗꯨꯝ ꯐꯪꯕꯗꯤ ꯅꯠꯇꯦꯗꯅ ꯒꯥꯔꯤ ꯃꯆꯥꯗ ꯆꯠꯆꯔꯒꯕꯨꯗꯤ ꯀꯩꯅꯣ ꯇꯧꯖꯔꯦ ꯑꯗꯨꯁꯨ ꯀꯩꯅꯣ ꯍꯥꯏꯗꯤ ꯒꯥꯔꯤ ꯃꯆꯥꯗ ꯆꯠꯄꯗꯨꯁꯨ ꯑꯃꯨꯛ ꯀꯣꯛ ꯀꯩꯀꯥꯗꯣ ꯈꯨꯝꯖꯤꯟꯕ ꯅꯠꯇꯦꯗꯅ ꯏꯗꯤ ꯁꯣꯟꯅ ꯑꯃꯨꯛ ꯈꯨꯝꯕꯤꯗ ꯊꯀ ꯀꯥꯗ
ꯑꯩꯈꯣꯏꯅꯪ ꯑꯗꯨ ꯒꯥꯔꯤ ꯍꯥꯏꯔꯒ ꯅꯪ ꯒꯥꯔꯤꯗꯨꯣ ꯅꯪ ꯑꯦꯛꯁꯤꯗꯦꯟ ꯊꯣꯛꯧꯕꯩꯗꯨꯗ ꯌꯥꯗ꯭ꯔꯤꯅꯦ ꯏ ꯑꯦꯝ ꯑꯥꯏ ꯁꯦꯂꯔꯗꯣ
ꯑ ꯑꯅꯠꯇꯦ
ꯑꯗꯨꯏ ꯃꯇꯨꯡ ꯑꯩꯅ ꯊꯧꯕꯗꯗꯤ ꯗꯤ ꯀꯩ ꯇꯧꯍꯧꯗꯒ ꯇꯧꯕꯅꯤꯗ
ꯑ ꯇꯧꯕꯅꯦꯕꯀꯣ ꯑꯃꯨꯛꯃꯛ ꯂꯝꯗꯣꯥꯡ ꯁꯥꯡꯉ ꯊꯧꯔꯔꯕꯅꯤꯅꯅꯦ ꯒꯥꯔꯤꯗꯣ ꯑꯩꯅ ꯆꯠꯂꯤꯗꯨꯁꯨꯨꯣ ꯍꯪꯒꯠ ꯍꯟꯗꯥꯅꯤꯉ ꯑꯗꯨꯝ ꯆꯠꯂꯝꯃꯤꯗꯣ ꯑꯗꯩ ꯑꯩꯈꯣꯏ ꯗꯗꯥ ꯑꯩꯈꯣꯏꯁꯨꯕꯅ ꯆꯠꯄꯁꯨ ꯑꯗꯨ ꯍꯪꯀꯥꯟꯗ ꯂꯣꯏꯅ ꯂꯝꯗ